ꯇꯕ ꯇꯥꯕ
ꯣꯁꯥꯟꯇ ꯣꯁꯥꯟꯇ ꯄꯤꯁꯒ
ꯉꯁꯥꯏꯒꯤ ꯀꯩꯅꯣ ꯀꯣꯜ ꯑꯃꯗꯣ ꯀꯛꯊꯠꯈ꯭ꯔꯣ
ꯀꯣꯜ ꯑꯃ ꯀꯛꯄ ꯍꯥꯏꯁꯤ ꯀꯔꯝꯕꯅꯣ
ꯑꯠꯇꯕ꯭ꯔꯥ ꯌꯥꯅꯤ ꯋꯥꯁꯄꯀꯤ ꯃꯇꯨꯡ ꯀꯩꯅꯣ ꯑꯩꯁꯨ ꯀꯩ ꯍꯥꯏꯗꯣꯏꯅꯣ ꯈꯪꯗꯣꯏꯅꯣ ꯋꯥꯔꯤ ꯁꯥꯟꯅꯗꯣꯏꯁꯦ ꯆꯥꯛ ꯆꯥꯛꯥꯛꯕꯣ
ꯇꯔꯦ ꯀꯨꯏꯔꯦ ꯑꯥꯎ ꯑꯥꯎ
ꯀꯩꯅꯩꯅ ꯆꯒꯦ
ꯉꯁꯤꯗꯤ ꯍꯋꯥꯏ ꯇꯧꯔꯦ ꯉꯁꯤꯗꯤ ꯍꯋꯥꯏ ꯇꯧꯔꯦ
ꯈꯔꯔꯤ ꯇꯄ
ꯇꯞꯄꯦ
ꯑꯩꯅ ꯄꯨꯇꯅ ꯃꯡꯂꯗ ꯇꯞꯕ
ꯇꯞꯦꯕ ꯐꯣꯅꯤ
ꯌꯥꯗꯕ ꯀꯩꯅꯣꯝ ꯇꯧꯋꯅ ꯑꯩꯁꯦ ꯎꯝ ꯅ ꯀꯝꯕ ꯑꯣꯏꯗꯂꯀꯣ
ꯂꯍꯤꯒ꯭ꯔꯥ
ꯌꯥꯝ ꯅꯨꯡꯉꯥꯏꯕ꯭ꯔꯣ ꯑꯥ ꯍꯜꯂꯣ
ꯏꯝꯅꯥꯥꯏ
ꯑꯦꯛꯖꯥꯝ ꯅꯨꯡꯉꯥꯏꯕ꯭ꯔꯣ
ꯃꯉꯥꯏ
ꯅꯨꯄꯤ ꯆꯠꯊꯣꯛ ꯆꯦꯁꯤꯟꯗꯗꯤ ꯅꯨꯡꯉꯥꯏꯕ꯭ꯔꯥ ꯅꯪ ꯀꯣꯂꯦꯖꯇꯣ
ꯅꯨꯡꯉꯥꯏꯇ ꯋꯥꯟꯂꯥꯏꯟꯗ ꯂꯝꯕꯤꯅꯨꯉꯅꯤ
ꯂꯝꯃꯤ ꯀꯨꯃꯔ ꯇ ꯐꯁꯦ
ꯎꯝ
ꯅꯣꯏ ꯀꯣꯂꯦꯖꯇ ꯃꯤ ꯀꯌꯥꯝ ꯇꯝꯕꯤꯣ ꯁꯤꯆꯦ ꯇꯥꯇ꯭ꯔ ꯄꯣ ꯍꯜꯂꯣ ꯁꯥꯥꯕ꯭ꯔꯕꯣ
ꯣꯁꯝ ꯇꯞꯦ ꯍ ꯣꯁꯝ ꯇꯞꯄꯦ ꯇꯥꯏ
ꯁꯤꯁꯤ ꯁꯤꯁꯤ ꯃꯁꯥꯏ ꯈꯔꯄ ꯇꯞꯄ꯭ꯔꯥ ꯀꯩꯅꯣꯝ ꯇꯧꯕꯅꯦ
ꯂꯣꯁꯄꯤꯀꯔꯁꯨ ꯎ ꯊꯥꯗꯤ
ꯅꯪꯒ ꯅꯪꯒ ꯆꯝꯖꯕꯤꯅ ꯀꯅꯥ ꯊꯟꯗ ꯆꯠꯄ꯭ꯔꯣ ꯀꯅꯥ ꯀꯅꯥ ꯆꯠꯀꯦ
ꯌꯥꯝ
ꯅꯪ ꯀꯩ ꯀꯩꯁꯗꯦ ꯂꯧꯧꯔꯤ
ꯒ ꯏꯪꯂꯤꯁ ꯀ
ꯍꯥꯥ
ꯂꯣꯖꯤꯒ ꯏꯪꯂꯤꯁ ꯀ
ꯀ ꯅ ꯄꯇ ꯀꯁꯤ ꯀꯔꯣ ꯀꯥꯟ ꯇꯧ ꯇꯥ ꯄꯗꯣ
ꯀꯣꯂꯦ ꯀꯣꯂꯦꯖꯇ ꯍꯥꯏꯔꯛꯇ꯭ꯔꯤ ꯀꯣꯂꯦꯖꯇ ꯍꯥꯏꯔꯛꯇꯦ
ꯀꯩꯅꯦ ꯅꯪꯒꯤ ꯋꯥ ꯈꯔ ꯉꯥꯡꯅꯤꯡꯗꯔ ꯑꯗꯨꯔꯦ ꯑꯩ ꯏꯊꯟꯗ ꯁ ꯉꯥꯏ ꯂꯩꯔꯅꯤ
ꯔꯁꯄ ꯀ ꯊꯥꯏꯕ ꯗ
ꯒꯤꯅ ꯑꯗꯨꯝ ꯂꯩꯔꯕ ꯊꯕꯛꯇꯩ ꯆꯠꯈ꯭ꯔꯕ ꯅ ꯈꯕꯔ ꯇ ꯆꯠ ꯭ꯔꯄꯣ ꯌꯦꯗꯅ ꯏꯔꯄꯣ
ꯆꯠꯇꯦ
ꯃ ꯁꯔ ꯀꯗꯤꯀ ꯐꯔꯕꯣ ꯅꯁꯥ ꯅꯨꯡꯉꯥꯏꯇꯕ ꯈꯔ ꯐꯔꯕꯣꯕ ꯁꯥꯥꯇ꯭ꯔꯄꯣ ꯍꯜꯂꯣ ꯍꯜꯂꯣ ꯇꯕꯤ